ꯇꯥꯕ꯭ꯔꯣ꯫
ꯍꯣꯏ ꯇꯥꯔꯕꯣ꯫
ꯎꯅꯨꯡ ꯇꯥꯏ ꯅꯪ ꯍꯣꯔꯦꯟ꯫ ꯎꯝ ꯋꯥꯗꯤ ꯋꯥꯔꯦ ꯍꯣꯏ ꯑꯁ ꯂꯧ ꯆꯜꯂꯒ ꯋꯥꯗꯤ ꯇꯔꯗꯤ ꯂꯣꯏꯔꯦꯍꯦ꯫
ꯅꯪꯁꯤꯁꯨ ꯀꯩꯅꯣꯝ ꯍꯥꯏꯔꯗꯤ ꯂꯧꯒꯨꯝꯕ ꯆꯠꯂꯒ꯫ ꯃꯤꯅ ꯅꯨꯡꯁꯤꯅ ꯋꯥꯔꯕ꯭ꯔꯥ ꯈꯣꯠꯄ꯭ꯔꯥ ꯍꯥꯏ ꯅꯪ ꯁꯤꯗ ꯁꯥꯥꯎꯒꯂꯤꯗꯨ ꯀꯩ ꯀꯩꯒꯤꯅꯣ꯫
ꯀꯗꯥꯏꯗ꯫
ꯅꯪ ꯂꯧꯒꯨꯝꯕ ꯆꯠꯂꯗꯤꯅꯦ꯫
ꯑꯥ꯫
ꯂꯧ ꯃꯤꯅ ꯅꯨꯡꯁꯤꯔꯒ ꯑꯁ ꯂꯧ ꯆꯞꯁꯦ ꯋꯥꯔꯕ ꯈꯣꯠꯄ꯭ꯔꯥ꯫ ꯍꯪꯉꯒꯗꯤ ꯀꯩ ꯅꯪꯅ ꯍꯦꯛ ꯁꯥꯥꯎꯕꯗꯣ ꯀꯩꯒꯤꯅꯣꯕ꯫
ꯀꯥꯏꯗꯤ ꯁꯕ꯭ꯔꯣꯅꯦ ꯑꯩꯕꯨ꯫
ꯏꯁ ꯅꯪ ꯑꯗꯨꯝ ꯁꯥꯎꯋꯏꯗꯨꯗꯤ ꯂꯧ ꯆꯥꯠꯄꯕꯨ ꯋꯥꯗꯗꯤ ꯅꯪ ꯂꯧ ꯂꯧꯆꯥꯠꯄꯕꯨ ꯋꯥꯗꯗꯤ ꯀꯩꯅꯣ ꯍꯦꯛ ꯍꯗ ꯏꯁ ꯁꯧ ꯂꯥꯡꯉꯤꯅꯣ ꯀꯩꯒꯤꯅꯣ ꯍꯥꯏꯕꯅꯤꯗ
ꯑꯗꯨꯗꯤ ꯁꯥꯎꯅꯤꯡꯕꯒꯤ ꯋꯥꯕꯒꯤ ꯁꯥꯎꯅꯤꯡꯕꯩꯅꯤꯅꯦ ꯍꯦ ꯅꯪꯁꯨ ꯀꯔꯤꯁꯨ ꯈꯪꯗꯦ꯫
ꯃꯤ ꯋꯥꯕꯥꯒꯤ ꯁꯥꯎꯅꯤꯡꯕꯩ ꯂꯣꯏꯔꯦꯍꯦ꯫ ꯑꯗꯨꯃꯥꯏꯅ ꯇꯧꯕꯕꯨ ꯌꯥꯝ ꯐꯕ ꯑꯣꯏꯗꯦꯗ꯫ ꯑꯩꯈꯣꯏꯕꯨ ꯑꯗꯨꯃꯥꯏꯅ ꯆꯠꯂꯒ ꯌꯥꯝ ꯌꯥꯝ ꯋꯥꯅ ꯍꯜꯂꯛ ꯋꯥꯅ ꯍꯜꯂꯛꯒꯅꯦ ꯑꯩꯗꯤ ꯋꯥꯅ ꯍꯜꯂꯒ ꯑꯩꯈꯣꯏꯒꯤ ꯀꯩꯅꯣ ꯃꯤꯅ ꯋꯥꯔꯕ ꯈꯣꯠꯄꯔꯥ ꯍꯥꯏꯔꯒꯗꯤ ꯍꯣꯏ ꯋꯥꯔꯦ ꯌꯥꯝ ꯋꯥꯔꯦ ꯏꯆꯝ ꯆꯝꯅ ꯑꯗꯨꯝ ꯈꯨꯝꯃꯦꯕ ꯅꯪꯗꯤ ꯀꯥꯏꯗꯒꯤ ꯀꯩ ꯍꯥꯏꯁꯤꯔꯥ ꯀꯣꯁ ꯀꯣꯆꯤ ꯀꯣꯠꯂꯒ ꯏꯁꯧꯔꯥꯡ ꯉꯦꯕ ꯅꯪ ꯆꯠꯄꯗ ꯃꯣꯏ ꯀꯩꯅꯣ ꯈꯣꯠꯄꯅꯣ ꯏꯁꯧ ꯂꯥꯡꯉꯒ ꯑꯗꯨꯝꯃꯥꯏ ꯇꯧꯋꯦ ꯅꯨꯄꯤꯗꯤ ꯑꯗꯨꯝꯃꯥꯏ ꯇꯧꯔꯣꯏꯗꯕꯅꯦꯕ
ꯆꯨꯝꯃꯦ ꯆꯨꯝꯃꯦ
ꯉꯣꯟꯗ ꯏꯁꯧ ꯍꯦꯛꯇ ꯂꯪꯒꯜꯂꯦꯕꯣ ꯃꯤꯅ ꯌꯥꯝ ꯅꯨꯡꯁꯤꯅ ꯑꯗꯨꯝꯃꯥꯏ ꯇꯧꯔꯝꯒꯅꯤꯀꯣ ꯌꯥꯝꯅ ꯀꯩ ꯍꯥꯏꯁꯤꯔ ꯀꯦꯔ ꯀꯦꯔ ꯀꯦꯔ ꯂꯧꯔꯒꯅꯦ ꯌꯥꯝꯅ ꯅꯨꯡꯁꯤꯅ ꯍꯥꯏꯔꯒꯁꯨ ꯅꯪꯒꯤ ꯏꯁꯧ ꯂꯥꯡꯕꯗꯨꯅ ꯍꯦꯛꯇ ꯃꯣꯠ ꯂꯩꯇꯦꯕ
ꯑꯁ ꯈꯪꯗꯔꯦꯍꯦ ꯁꯨꯃꯥꯏ ꯇꯧꯔꯝꯃꯅꯤꯅ
ꯑꯁꯦꯡꯕꯅꯦ
ꯀꯣꯏꯅꯤꯡ ꯀꯣꯏꯅꯤꯡꯂꯛꯀꯗꯣꯏꯖꯔꯣ
ꯐꯤꯔꯛ ꯑꯦ ꯋꯥꯔꯕꯣ ꯁꯤ ꯌꯥꯝ ꯋꯥꯔꯃꯅꯤꯀꯣ ꯍꯧꯄꯅꯤꯀꯣ ꯍꯣꯏ ꯋꯥꯔꯦ ꯀꯣꯜꯂꯦ ꯌꯥꯝꯅ ꯅꯨꯡꯁꯤꯅꯥ ꯉꯥꯡ ꯉꯥꯡꯅꯒꯗꯕꯗꯣ ꯂꯧ ꯆꯞꯄꯣ ꯋꯥꯗ꯭ꯔꯗꯤ ꯀꯩꯅꯣ ꯏꯁꯧ ꯂꯥꯡꯉꯦ ꯅꯪꯁꯦ
ꯑꯦ
ꯑꯗꯨꯅꯀꯣ ꯑꯗꯨꯅ ꯅꯣꯏ ꯅꯪ ꯑꯗꯨꯒꯨꯝꯕ ꯆꯠꯂꯒꯗꯤ ꯍꯦꯛꯇ ꯑꯗꯨꯒꯨꯝꯕ ꯋꯥꯗꯣ ꯍꯥꯡꯕ ꯀꯤꯕ ꯑꯃ ꯌꯥꯎꯋꯦꯕ ꯌꯥꯝ ꯅꯨꯡꯁꯤꯔꯒꯁꯨꯀꯣ ꯌꯥꯝ ꯅꯨꯡꯁꯤꯅ ꯄꯨꯛꯅꯤꯡꯗꯒꯤ ꯍꯥꯏꯁꯤꯔ ꯃꯅꯨꯡ ꯄꯨꯛꯅꯤꯡ ꯃꯅꯨꯡꯗꯒꯤ ꯍꯪꯅꯤꯡꯉꯁꯨ ꯍꯪꯗꯕ ꯍꯪ ꯍꯪꯗꯕꯃꯇꯝ ꯌꯥꯝ ꯌꯥꯎ ꯍꯪꯗꯕ ꯃ ꯇꯝ ꯌꯥꯝ ꯌꯥꯎꯋꯦꯕ ꯍꯪꯅꯤꯡꯉꯁꯨ ꯀꯤꯕꯒꯤꯀꫭ
ꯆꯨꯝꯃꯤ ꯑꯈꯣꯏ ꯇꯥꯗꯅ ꯍꯥꯏꯔꯤꯁꯤ ꯌꯥꯝ ꯆꯨꯝꯕ ꯃꯋꯥꯥ ꯃꯐꯝꯅꯤ
ꯇꯥꯗꯥ
ꯇꯥꯗꯥ ꯀꯥꯏꯅ ꯏꯇꯩꯃꯥ
ꯑꯣ ꯇꯗꯥ
ꯅꯨꯡꯉꯥꯏꯔꯤꯕ꯭ꯔꯣ ꯅꯪꯕꫭ
ꯅꯨꯡꯉꯥꯏꯔꯤ ꯌꯥꯝ ꯊꯤ ꯅꯨꯡꯉꯥꯏꯔꯤ ꯉꯁꯤꯁꯨ ꯐꯣꯟꯗ ꯋꯥꯔꯤ ꯀꯌꯥ ꯁꯥꯕ ꯐꯪꯗ꯭ꯔꯦ ꯌꯥꯝ ꯊꯤ ꯅꯨꯡꯉꯥꯏꯔꯤꯗ
ꯅꯨꯡꯉꯥꯏꯔꯝꯒꯅꯤ ꯑꯩꯒꯤ ꯂꯣꯟ ꯂꯣꯟꯗ ꯋꯥꯔꯤ ꯁꯥꯅꯔꯤ ꯇꯣ ꯑꯩꯅ ꯑ ꯐꯣꯟ ꯄꯥꯏꯗ꯭ꯔꯤꯉꯩꯗ ꯑꯩ ꯂꯣꯏ ꯈꯪꯕꯖꯥꯠꯅꯤꯅꯦ
ꯅꯪ ꯑꯗꯨꯝꯃꯥꯥꯏ ꯈꯜꯂ ꯕꯣꯏꯔꯦ
ꯎꯝ ꯈꯜꯂꯦ
ꯐꫭꯟ ꯋꯥꯔꯤ ꯁꯥꯗꯦꯗ ꯉꯁꯤꯒ ꯑꯥ
ꯑꯩ ꯐꯣꯟ ꯄꯥꯏꯗ꯭ꯔꯤ ꯉꯩꯗ ꯅꯪ ꯋꯥꯔꯤ ꯐꯖꯅ ꯅꯨꯉꯥꯏꯅꯤ ꯁꯟꯅꯔꯤꯗꯨꯗꯤ
ꯉꯁꯥꯏꯁꯨ ꯍꯦꯛ ꯆꯪꯕꯒ ꯑ ꯀꯩꯅꯣ ꯇꯧꯔꯦ ꯐꯣꯟ ꯇꯧꯔꯦ ꯑꯗꯨꯒ ꯇꯨꯝꯃꯦ ꯑꯃꯨꯛ ꯍꯦꯛ ꯍꯧꯒꯠꯄꯒ ꯑꯃꯨꯛ ꯐꯣꯟ ꯇꯧꯔꯦꯗꯅ
ꯎꯝ
ꯊꯕꯥꯛꯁ‌ꯦ ꯆꯠꯄꯒ ꯑꯃꯨꯛ ꯍꯦꯛ ꯌꯧꯕꯒ ꯑꯃꯨꯛ ꯐꯣꯟ ꯇꯧꯔꯦꯗꯅ ꯑꯩꯅ ꯑꯗꯣ ꯑꯗꯨꯝ ꯐꯝꯃ ꯑꯗꯨꯝ ꯐꯝ ꯑꯗꯨꯝ ꯐꯝ‌ ꯑꯗꯨꯝ ꯐꯝ ꯐꯝ ꯐꯝ ꯐꯝ ꯐꯝ ꯐꯝ ꯐꯝ ꯆꯪꯕꯗꯁꯨ ꯀꯩꯅꯣ ꯇꯧꯋꯦ ꯅꯪ ꯋꯥꯆꯞ ꯆꯪꯕ ꯈꯣꯠꯄ ꯑꯗꯨꯝ ꯌꯦꯡꯉꯦ ꯆꯪꯉ ꯉꯛ ꯇꯨꯝꯃ‌ꯦ ꯑꯃꯨꯛ ꯇꯧ ꯑꯗꯨ ꯉꯥꯛꯇꯅ‌ꯦ ꯑꯇꯣꯞꯄ ꯇꯧꯗ‌ꯤꯌ‌ꯦ ꯅꯪꯖꯦ ꯌꯥꯝ ꯋꯥꯅ ꯂ‌ꯦꯟ ꯂ‌ꯦꯟꯂꯝꯒꯅꯤꯗ ꯈꯪꯗꯦꯗ
ꯑꯁ ꯇꯨꯝꯅꯤꯡꯕ ꯍꯧꯔꯦ ꯑꯩ
ꯇꯨꯝꯃꯣ ꯗꯨꯗꯤ ꯉꯟꯅ
ꯅꯣ ꯅꯣꯡꯁꯨ ꯑꯃꯨꯛ ꯆꯨꯔꯒ ꯂꯩꯌꯦ ꯌꯥꯝꯅꯗꯤ ꯆꯨꯗꯕ ꯈꯤꯇꯪ ꯈꯤꯇꯪ
ꯇꯨꯝꯕ ꯅꯨꯡꯉꯥꯏꯇꯔꯣ
ꯅꯨꯡꯉꯥꯏꯌꯦ ꯅꯣꯡ ꯆꯨꯕꯩꯔꯥ ꯈꯟꯗꯦ ꯌꯥꯝ ꯇꯨꯝꯅꯤꯡꯉꯦ ꯍꯧꯖꯤꯛ
ꯑꯝ ꯌꯥꯝ ꯅꯁꯥꯗꫭ ꯏꯟꯍꯜꯂꯨꯅꫭ ꯐꯩꯖꯨꯞꯇꫭ ꯐꯖꯅ ꯕꯂ꯭ꯥꯡꯛꯀꯦꯠ ꯐꯖꯅ ꯁꯨꯞꯄꫭ
ꯁꯥꯏꯌ‌ꯦ ꯍꯧꯖꯤꯛꯇꯤ
ꯑꯁ ꯏꯪꯗ‌ꯦ ꯀꯥꯅ ꯢꯪꯗꯔ꯭ꯁꯨ ꯕꯂ꯭ꯥꯡꯀ‌ꯦꯠ ꯁꯨꯞꯄꯣ ꯐꯩꯖꯨꯞ ꯁꯨꯞꯄꫭꯕ ꯍꯌ‌ꯦꯡꯗꯤ ꯑꯩ ꯑꯌꯨꯛꯇꯤ ꯑꯗꯨꯝ ꯂꯩꯗꯧ ꯃꯥꯜꯂꯦꯀꯣ ꯆꯠꯇꯧ ꯃꯥꯟꯗ꯭ꯔꯦꯀꯣ ꯇꯥꯕꯔꯣ
ꯇꯥꯏꯌꯦꯕ
ꯇꯥꯕꯔꯣ
ꯇꯥꯏꯌ‌ꯦꯃꯤ ꯇꯥꯏꯌꯦꯃꯤ
ꯑꯁ ꯇꯨꯝꯈꯔ꯭ꯖꯥꯠꯂ ꯈꯜꯂꯤꯗ
ꯇꯨꯝꯗꯤ ꯇꯨꯝ ꯑꯩꯅ ꯇꯥꯏꯌꯦ ꯇꯥꯏꯌꯦ ꯑꯅꯤꯔꯛ ꯁꯨꯔꯦ ꯂꯥꯎꯕꯗꯣ ꯅꯪꯅ ꯇꯥꯗꯕ
ꯍꯌꯦꯡ ꯑꯌꯨꯛꯁꯦ ꯆꯠꯇꯧ ꯃꯥꯟꯗꯔ꯭ꯦꯕ ꯅꯪ
ꯑꯣ ꯑꯁ ꯋꯥꯔꯦ ꯍꯧꯒꯠꯄ ꯉꯝꯗꯧ ꯃꯥꯟꯗ꯭ꯔꯦ
ꯎꯝ ꯎꯝ ꯆꯠꯂꯨꯔꯅꯨ ꯆꯠꯂꯨꯔꯅꯨ
ꯅꯣꯡꯒ ꯑꯃꯨꯛ ꯆꯨꯕꯅꯦ ꯅꯣꯡꯗꯤ ꯑꯗꯨꯝ ꯂꯩꯔꯦ ꯍꯥꯏꯌꯦ ꯃꯊꯪ ꯍꯞꯇꯥꯗꯗꯤ
ꯎꯝ ꯑꯩ ꯅꯤꯡꯊꯧꯀꯥ ꯅꯤꯡꯊꯧꯀꯥꯕꯗ ꯒꯔꯤ ꯁꯔꯚꯤꯁꯒꯤ ꯆꯠꯁꯦꯔꯥꯗꯤ ꯈꯟꯕꯅꯦ ꯑꯗꯣ
ꯀꯅꯥꯅꯥ ꯆꯠꯇꯣꯏꯕ ꯀꯅꯥ ꯀꯅꯥ ꯆꯠꯇꯣꯏꯅꯣ
ꯈꯪꯗꯦꯅꯦ ꯅꯣꯏꯒꯤ ꯊꯕꯛꯁꯨꯨ ꯃꯇꯦꯡ ꯌꯥꯝ ꯄꯥꯡꯅꯤꯡꯉꯤ ꯑꯗꯣ ꯃꯤ ꯅꯣꯏ ꯈꯨꯟꯒꯤ ꯃꯤꯁꯤꯡꯅꯁꯨ ꯏꯀꯥꯏꯌꯦ ꯑꯗꯨꯒꯤ ꯃꯇꯝꯅ ꯅꯨꯡꯉꯥꯏꯇꯕꯅꯦ ꯈꯡꯗꯦꯗ ꯑꯩꯅ ꯑꯩꯅꯕꯨꯗꯤꯀꯣ ꯇꯥꯕꯔꯣ ꯂꯣ
ꯎꯝ ꯇꯥꯏꯌꯦ ꯇꯥꯏ
ꯑꯩꯅꯕꯨꯗꯤꯀꯣ ꯅꯣꯏꯒꯤ ꯊꯕꯛ ꯀꯩꯀꯥꯁꯦ ꯃꯇꯦꯡ ꯌꯥꯝ ꯄꯥꯡꯅꯤꯡꯉꯦꯕ
ꯑꯁ ꯎꯄꯥꯏ ꯂꯩꯇꯕꯩꯅꯤꯅꯦ
ꯑꯗꯨꯅꯦ ꯃꯇꯦꯡ ꯌꯥꯝ ꯄꯥꯅꯤꯡꯉꯦ ꯍꯥꯏꯗꯤ ꯍꯥꯏꯔꯦ ꯍꯥꯏꯔꯒꯗꯤ ꯑꯩꯁꯨ ꯈꯟꯂꯨꯔꯒ ꯌꯥꯝ ꯅꯨꯡꯉꯥꯏꯇꯦꯕ ꯅꯣꯏ ꯅꯣꯏ ꯃꯥꯒ ꯅꯪ ꯈꯠꯇ
ꯇꯧꯔ ꯂꯣꯏꯔꯦ ꯀꯩꯅꯣ
ꯅꯪꯒ ꯅꯪ ꯅꯣꯏ ꯃꯥꯒ ꯅꯪꯒ ꯈꯇꯪ ꯀꯩꯅꯣ ꯇꯧ ꯅꯨꯄꯤ ꯉꯥꯛꯇꯅꯦ ꯑꯗꯨ ꯑꯣꯏꯔꯁꯨ ꯇꯧꯋꯦ ꯅꯨꯄꯥ ꯌꯥꯎꯔꯒꯗꯤ ꯌꯥꯝ ꯅꯨꯡꯉꯥꯏ ꯑꯩꯁꯨ ꯈꯜꯂꯒꯀꯣ ꯌꯥꯝ ꯅꯨꯡꯉꯥꯏꯇꯦꯕ ꯑꯗꯨꯅ ꯃꯇꯦꯡ ꯌꯥꯝ ꯄꯥꯡꯅꯤꯡꯉꯦ ꯑꯗꯨꯕꯨ ꯅꯣꯏ ꯈꯨꯜꯒꯤ ꯃꯤꯁꯤꯡꯅꯁꯨ ꯏꯀꯥꯏꯕ ꯑꯃ ꯌꯥꯎꯋꯦ ꯑꯗꯨꯒꯤ ꯃꯇꯝꯒ ꯅꯨꯡꯉꯥꯏꯇꯕꯅꯦ ꯑꯩ ꯈꯪꯗ꯭ꯔꯦꯗ
ꯈꯪꯗ꯭ꯔꯦ ꯎꯄꯥꯏ ꯂꯩꯇ꯭ꯔꯦ ꯑꯗꯣ ꯅꯤꯡꯊꯧ ꯀꯥꯕꯁꯨ ꯂꯥꯛꯇꯤ ꯂꯥꯛꯄ ꯌꯥꯕ ꯖꯥꯠꯅꯤꯗ
ꯑꯁ ꯒꯥꯔꯤ ꯆꯠꯊꯣꯛ ꯆꯠꯁꯤꯟ ꯌꯥꯝ ꯕꯦꯔꯥ ꯑꯃ ꯀꯥꯏ ꯑꯗꯨꯒꯤ ꯃꯊꯪꯗ ꯂꯧ ꯈꯥꯎꯕ ꯂꯧ ꯌꯩꯕ ꯃꯇꯝꯗ ꯂꯥꯛꯑꯣꯕ
ꯂꯧ ꯈꯥꯎꯕ ꯂꯧ ꯌꯩ ꯂꯧ ꯌꯩꯕꯥ ꯃꯇꯝꯗ ꯃꯤ ꯌꯥꯝꯃꯤ ꯑꯗꯨꯅ ꯍꯦꯟꯅ ꯏꯀꯥꯏꯒ꯭ꯔꯦꯗ
ꯑꯦꯁ ꯃꯤ ꯌꯥꯝꯕꯅ ꯌꯥꯝ ꯊꯨꯅ ꯂꯣꯏꯁꯤꯟꯗ꯭ꯔꯣ
ꯑꯗꯨꯕꯨꯗꯤ ꯑꯗꯨꯅꯦ ꯑꯩꯗꯤ ꯍꯌꯦꯡ ꯅꯥꯄꯤ ꯃꯟꯕ ꯈꯣꯠꯄꯗꯤ ꯅꯣꯏ ꯅꯣꯏꯈꯛ ꯇꯅꯤꯗꯅ ꯑꯗꯨꯒꯨꯝꯕꯗꯤ ꯆꯠꯄ ꯌꯥꯏꯕ ꯂꯧꯈꯥꯎ ꯂꯧ ꯌꯩ ꯃꯇꯝ ꯑꯗꯨꯗꯒꯤ ꯂꯧꯈꯥꯎ ꯃꯇꯝꯗꯒ ꯏꯀꯥꯏꯌꯦ ꯃꯤ ꯌꯥꯝꯃꯦꯕ
ꯎꯡ
ꯅꯪ ꯌꯥꯝ ꯇꯨꯝꯅꯤꯡꯇ꯭ꯔꯦ ꯍꯥꯏꯔꯣ ꯇꯨꯝꯅꯤꯡꯉꯤ ꯀꯣ ꯇꯥꯕ꯭ꯔꯣ
ꯇꯥꯏꯌꯦꯕ ꯑꯁ
ꯀꯔꯤꯅꯣ ꯈꯪꯗꯦ ꯅꯣꯛꯑꯒ ꯑꯗꯨꯝ ꯂꯩꯌꯦ ꯅꯪꯁꯨ ꯉꯥꯎꯕ꯭ꯔꯥ ꯀꯩꯅꯣ
ꯅꯪ ꯇꯨꯝꯅꯤꯡꯇ꯭ꯔꯦ ꯑꯩ ꯈꯪꯏ
ꯎꯝ ꯇꯨꯝꯅꯤꯡꯉꯦ ꯇꯨꯝꯁꯨ ꯇꯨꯝ ꯇꯨꯝꯅꯤꯡꯉꯦ ꯇꯨꯝꯁꯨ ꯇꯨꯝꯅꯤꯡꯗꯦ ꯅꯪꯒ ꯋꯥꯔꯤ ꯌꯥꯝ ꯁꯥꯅꯤꯡꯉꯦꯕ
ꯑꯗꯨ ꯇꯨꯝꯃꯣꯕ ꯇꯨꯝꯅꯤꯡꯉꯗꯤ ꯅꯪ ꯅꯪ ꯋꯥꯔꯦꯕ ꯇꯨꯝꯈ꯭ꯔꯣꯕ
ꯎꯝ ꯋꯥꯔꯦ ꯀꯩꯅꯣ ꯅꯣꯡ ꯆꯨꯔꯤꯕꯣ ꯍꯧꯖꯤꯛꯁꯨ
ꯆꯨꯔꯤꯗ ꯑꯩ ꯌꯥꯝ ꯇꯜꯂꯕꯅꯤ ꯄꯨꯡ ꯅꯤꯄꯥꯥꯟ ꯃꯈꯥꯏ ꯇꯥꯔꯕꯅꯦ
ꯇꯜꯂꯝꯃꯅꯤꯀꯣ ꯑꯩꯈꯣꯏꯐꯥꯎ ꯇꯥꯜꯂꯤꯁꯤꯗꯤ
ꯅꯤꯄꯟ ꯃꯈꯥꯏ ꯇꯥꯔꯦ ꯌꯥꯝ ꯇꯜꯂꯦ
ꯎꯝ ꯆꯠꯂꯨꯅꯨ ꯉꯁꯤꯗꯤ
ꯏꯁ ꯆꯠꯇ꯭ꯔꯗꯤ ꯂꯣꯏꯔꯦꯍꯦ ꯑꯥ ꯌꯨꯝꯗ ꯆꯠꯇꯥꯕ ꯐꯤ ꯌꯣꯝꯃꯒ
ꯎꯝ ꯅꯣꯡ ꯐꯥꯗꯣꯛꯇꯤ ꯆꯠꯇꯕꯁꯨ ꯌꯥꯏꯗꯅ
ꯏꯁ ꯑꯗꯨꯕꯨ ꯌꯥꯕ꯭ꯔꯣ ꯑꯩꯒꯤ ꯖꯒꯥꯗ ꯀꯅꯥ ꯂꯩꯕꯤꯔꯅꯤ ꯑꯗꯨꯗꯤ
ꯃꯤ ꯑꯇꯣꯞꯄ ꯁꯠꯂꯅꯤ
ꯏꯁ ꯌꯥꯝ ꯈꯡꯉꯤꯍꯦ ꯅꯪꯖꯨ ꯌꯥꯝ ꯍꯩ ꯌꯥꯝ ꯍꯩꯔꯦꯍꯦ
ꯅꯪ ꯄꯥꯈꯪ ꯑꯣꯏꯔꯤꯉꯩꯗꯅꯦ
ꯍꯣꯏ
ꯎꯝ ꯃꯔꯣꯟꯕꯤꯔꯣ
ꯍꯥ
ꯎꯝ ꯑꯁ ꯀꯥꯎꯈ꯭ꯔꯦ ꯀꯔꯤ ꯍꯥꯏꯔꯤꯔꯥ ꯑꯩꯐꯥꯎ ꯒ꯭ꯌꯥꯟ ꯇꯥꯗꯦ ꯑꯩ ꯎ
ꯑꯩ ꯄꯈꯪ ꯑꯣꯏꯔꯤꯉꯩꯗ ꯀꯔꯥꯕꯥ
ꯈꯪꯗꯦ
ꯂꯧꯗꯤ ꯍꯥꯏꯗꯣ ꯀꯩꯅꯣꯕ
ꯆꯣꯏꯔꯣꯟ ꯉꯥꯡꯉꯤꯔꯣ
ꯑꯁ ꯋꯥꯃꯟꯕꯒꯤ ꯀꯔꯤꯔ ꯈꯪꯗ꯭ꯔꯦ
ꯇꯨꯝꯃꯣ ꯇꯨꯝꯃꯣ ꯅꯪ ꯋꯥꯔ ꯄꯣꯊꯥꯔꯣꯀꯣ
ꯅꯠꯇꯦꯍꯦ ꯋꯥꯔꯤ ꯉꯥꯏꯍꯥꯛ ꯁꯥꯈꯤꯁꯤ ꯀꯔꯤꯔꯣ
ꯐꯣꯟ ꯈ ꯐꯣꯟꯒ ꯌꯦꯡꯉꯨꯔꯣꯅꯕ ꯄꯣꯊꯥꯔꯣꯕ ꯉꯟ ꯉꯟꯅ ꯇꯨꯃꯨ
ꯉꯟꯅ ꯇꯨꯝꯗ꯭ꯔꯗꯤ ꯀꯗꯥꯏꯗꯒꯤ
ꯋꯥꯔꯤꯁꯨ ꯁꯥꯔꯨꯔꯅꯨ ꯇꯨꯝꯃꯣ ꯑꯗꯨ ꯍꯌꯦꯡ ꯑꯌꯨꯛ ꯉꯥꯟꯇ ꯍꯧꯒꯠꯂꯒ ꯑꯩꯗꯤ ꯕꯣꯜ ꯌꯦꯡꯒꯅꯤ ꯍꯝ ꯍ ꯄꯨꯡ ꯇꯔꯨꯛ ꯃꯈꯥꯏꯗꯨ ꯍꯣꯔꯦꯟ ꯄꯨꯡ ꯑꯅꯤ ꯃꯈꯥꯏꯗ ꯌꯦꯡꯕ ꯑꯃ ꯐꯪꯉꯦ ꯍꯌꯦꯡ ꯏꯌꯥꯝꯕ ꯁꯥꯟꯅꯔꯅꯤ ꯑꯥꯔꯖꯦꯟꯇꯤꯅꯥꯒ ꯀꯩꯅꯣ ꯁꯅꯔꯅꯤ ꯑꯩꯅ ꯄꯨꯡ ꯈꯔꯨꯛ ꯃꯈꯥꯏꯗ
ꯎꯝ
ꯑꯗꯨ ꯌꯦꯡꯗꯨꯏꯅꯦ ꯑꯩꯅ ꯁꯞꯄꯣꯔꯠ ꯇꯧꯕꯅꯦ
ꯌꯥꯝ ꯅꯪꯅ ꯁꯞꯄꯣꯔꯠ ꯇꯧꯕꯁꯤꯡꯁꯦ ꯑꯗꯨꯝ ꯉꯝꯕ꯭ꯔꯣ
ꯑꯥꯔꯖꯦꯟꯇꯤꯅꯥꯁꯦ ꯑꯩ ꯁꯨꯝ ꯁꯞꯄꯣꯔꯠ ꯇꯧꯔꯛꯄꯁꯦ ꯑꯗꯨꯝ ꯉꯝꯃꯦ
ꯎꯝ
ꯑꯖꯦꯟꯇꯤꯅꯥ ꯁꯄꯣꯔꯠ ꯇꯧꯔꯦ ꯍꯌꯦꯡ ꯈꯪꯗꯦꯅ ꯉꯃꯒꯗꯔ ꯀꯥꯔ
ꯀꯩꯗꯧꯉꯩ ꯂꯣꯏꯗꯣꯏꯅꯣ
ꯀꯋꯥꯇꯔ ꯐꯅꯦꯜꯅꯦ ꯁꯅꯥꯔꯤꯁꯦ ꯍꯌꯦꯡ ꯂꯣꯏꯔꯅꯤ ꯑꯗꯨꯒꯤ ꯁꯤꯅꯤ ꯐꯥꯏꯅꯦꯜ ꯗꯦꯠ ꯇꯥꯡ ꯀꯌꯥꯗ ꯂꯣꯏꯅꯤ ꯍꯥꯏꯕꯅꯤ ꯃꯦꯁ ꯍꯌꯦꯡ ꯂꯣꯏꯔꯦꯒꯗꯤ ꯃꯦꯁ ꯃꯔꯤ ꯈꯇꯔꯅꯤ ꯉꯥꯏꯔꯦ ꯁꯅꯒꯗꯕ
ꯃꯤ ꯂꯩꯇꯦ ꯁꯟꯅꯒꯗꯕ
ꯃꯤ ꯂꯩꯇꯦ ꯀꯥꯏꯅ ꯅꯪꯁꯦ ꯋꯥ ꯄꯉꯥꯡꯗ ꯉꯥꯡꯉꯦ ꯍꯥ ꯅꯪꯒꯤꯁꯨ
ꯖꯥꯠ ꯖꯥꯠ ꯅꯤꯗ
ꯁꯥꯟꯅꯅꯤꯡꯉꯥꯏ ꯃꯤ ꯂꯩꯕ꯭ꯔꯣ ꯍꯪꯕ ꯅꯠꯇ꯭ꯔꯣ ꯅꯪ
ꯍꯥꯏꯗꯤꯍꯦ ꯒꯌꯥꯟ ꯇꯁꯤꯅ ꯂꯥꯛꯇꯔꯦꯗ ꯑ ꯀꯨꯟꯊ꯭ꯔꯥ ꯃꯔꯤ ꯆꯠꯂꯦ ꯌꯥꯝ ꯇꯜꯂꯤꯗꯀꯣ
ꯑ ꯐꯤ ꯐꯤꯔꯣꯟꯗꯣ ꯀꯩꯅꯣ ꯇꯧꯔꯣ
ꯍꯣꯏ ꯉꯥꯢꯍꯥꯛ ꯂꯩꯔꯗꯤ ꯂꯣꯏꯁꯤꯜꯂꯛꯑꯅꯤ ꯍꯣꯏ
ꯖꯤꯀꯦꯠ ꯄꯨꯔꯣ ꯇꯧꯋꯦꯜ ꯃꯆꯥ ꯑꯃ ꯄꯨꯔꯣ ꯑꯩ ꯍꯣꯔꯦꯟ ꯀꯥꯡ ꯆꯤꯛꯇꯅꯕ
ꯍꯣꯏ
ꯑꯗꯣ ꯀꯥꯡꯗꯤ ꯀꯥꯡꯗꯤ ꯆꯤꯛꯍꯟꯒꯅꯨꯀꯣ ꯐꯠꯇꯕꯅꯦ
ꯍꯣꯏ ꯑꯁ ꯀꯥꯟ ꯈꯥ ꯈ ꯆꯤꯛ ꯑꯦ ꯆꯤꯛ ꯎꯝ ꯆꯤꯛꯈꯜꯂꯣꯏꯒꯦ ꯉꯝꯗꯦꯗ ꯀꯥꯡ ꯃꯔꯛꯇ ꯂꯩꯕꯅꯤꯅꯥ
ꯎꯝ ꯆꯤꯛꯍꯟꯒꯅꯣ ꯐꯠꯇꯕꯅꯦ ꯅꯣꯏꯒꯤ ꯀꯥꯡꯗꯣ ꯃꯁꯛꯁꯨ